ꯑꯆꯥꯥ ꯇꯥꯕ꯭ꯔꯣ
ꯇꯥꯏ ꯑꯦꯇꯥ
ꯍꯥꯥ
ꯇꯥ ꯂꯥꯏꯕ꯭ꯔꯥ ꯃꯤꯗꯤ ꯌꯥꯝ ꯄꯣꯡꯉꯦꯀ
ꯒꯥꯔꯤ ꯄꯣꯡꯉ꯭ꯔꯣ ꯍꯧꯖꯤꯛ ꯈꯛꯇ ꯉꯥꯏꯔꯤ ꯗꯣ ꯂꯧꯗꯒꯤ ꯂꯥꯛꯄꯒꯣ ꯍꯟꯂꯛ
ꯑꯣ ꯑꯁ ꯅꯪꯒꯤ ꯅꯪꯒꯤ ꯃꯩꯇꯩ ꯂ ꯉꯥꯡꯕꯁ ꯇꯕ ꯑꯗꯨ ꯂꯕꯗ
ꯑꯩ ꯃꯅꯤꯄꯨꯔꯤ ꯐꯤꯂꯝ ꯌꯦꯡ ꯂꯩꯕꯅꯤꯗ
ꯏꯥꯃ ꯅꯣꯏꯌꯥꯝꯕꯤ
ꯑꯔ ꯗꯥꯏ ꯃꯤꯡꯒ ꯀꯥꯎꯗꯤ ꯍꯥꯎꯇꯦꯛꯀꯣ
ꯀꯔꯤ ꯋꯥꯏꯅ ꯀꯥꯎꯔ ꯏꯃꯥꯅꯨ ꯏꯃꯥ ꯀꯥꯎꯒꯗ꯭ꯔꯥ ꯍꯖꯥ ꯀꯥꯎ ꯍꯥꯏꯗꯤ ꯅꯪꯒꯤ ꯏꯃꯥ ꯏꯃꯥꯅꯨ ꯌꯥꯋꯥ ꯏꯃꯥꯅ ꯌꯥꯎ ꯀꯃꯥꯏꯅ ꯐꯖꯅ ꯀꯥꯎꯒꯗ꯭ꯔꯣ ꯁꯤꯗꯤ ꯏꯃꯥꯅꯨꯋ
ꯑ ꯑ ꯅꯪꯀ ꯈꯨꯀꯧꯗꯣ
ꯑꯅꯃꯎ ꯇꯥꯎꯗꯤ
ꯑ ꯀꯩ ꯀꯩ ꯇꯧꯔꯤꯅꯣ
ꯂꯍꯥꯎ ꯆꯠꯄꯗꯣ ꯅꯥꯞ ꯀꯔꯤꯔꯥ ꯅꯥꯞ ꯂꯦꯡꯅꯤꯡꯉꯥꯏ ꯆꯠꯇ꯭ꯔꯥ
ꯅꯠꯇꯦꯗ ꯍꯤꯗꯥꯛ ꯀꯥꯞꯄ ꯆꯠꯄꯅꯤꯗ ꯅꯥꯄꯤꯗꯣ ꯀꯥꯞꯄ ꯆꯠꯄꯅꯤꯗ
ꯂꯤꯕꯥꯗꯤ ꯍꯥꯎꯗ꯭ꯔꯤ ꯀꯣ
ꯍꯥꯎꯗ꯭ꯔꯤꯌꯦ ꯍꯗꯔꯤ ꯂꯤꯡꯕꯗꯤ
ꯑꯣ ꯂꯥꯛꯀꯦ ꯄꯥꯏꯄꯣ ꯃꯇꯦꯡ ꯄꯥꯡꯕ
ꯍꯣꯏ ꯍꯣꯏ ꯍꯥꯏꯕꯤꯨ ꯎꯝ ꯎꯝ ꯑꯗꯨꯃꯥꯏꯅ ꯍꯥꯏꯕꯤꯌꯨ ꯐꯥꯎ ꯌꯥꯝꯅ ꯌꯥꯝꯅ ꯊꯥꯀꯠꯆꯔꯤ
ꯍꯨꯏ ꯂꯦꯏꯌꯦ
ꯆꯩꯪ ꯑꯦꯡꯕꯒꯤ ꯂꯥꯛꯑꯣ ꯂꯥꯛꯑꯣ ꯉꯥꯏꯔꯒꯦ
ꯎꯝ
ꯅꯣꯏꯅ ꯂꯤꯡꯕ ꯂꯧꯅ ꯂꯤꯡꯕꯗꯤ ꯂꯩꯔꯅꯤꯀꯣ
ꯑꯖꯅꯥ ꯍꯥꯏꯕꯅꯤꯗ ꯍꯥꯏ
ꯑꯣ ꯑ
ꯑꯩꯈꯣꯏ ꯑꯉꯥꯡ ꯑꯣꯏꯔꯤꯀꯥꯟꯗ ꯑꯩ ꯎꯝ ꯑꯩꯈꯣꯏꯒꯤ ꯂꯥꯎꯗ ꯑꯟꯃ ꯃꯃꯥꯡꯗꯣ ꯃꯉꯥꯒꯨꯝꯕꯗ ꯂꯦꯡꯕ꯭ꯔꯥ ꯈꯡꯗꯦ ꯑꯗꯣ ꯈꯡꯗꯕꯒꯤ ꯇꯣꯛꯈ꯭ꯔꯕ ꯄꯥꯁ ꯁꯤꯁꯕ ꯅꯇꯦꯗꯥ ꯈꯡꯗꯦ ꯀꯨꯏꯈ꯭ꯔꯦ ꯌꯥꯝ ꯑꯉꯥꯡ ꯑꯣꯏꯔꯤꯌꯦ ꯀ꯭ꯂꯥꯁ ꯋꯥꯟꯗꯤ ꯅꯠ ꯇꯦꯗ
ꯁꯤꯛꯁ ꯒꯨꯝꯕ ꯃꯇꯝꯗ ꯑꯣꯏꯒꯔꯝ
ꯀꯩ ꯌꯦꯟꯁꯥꯡ ꯆꯥꯕ꯭ꯔꯣ ꯑꯌꯨꯛꯇꯤ
ꯍꯧꯅ ꯅꯡ ꯃꯨꯛ ꯍꯥꯏꯕꯗꯣ
ꯎꯇ ꯎꯠꯁꯣꯏꯗꯣ
ꯎꯝ ꯍꯒꯥꯝ ꯆꯥꯏꯌꯦ ꯎꯁꯣꯏ ꯏꯔꯣꯟꯕꯁꯨ ꯆꯥꯏꯌꯦ
ꯑꯣ ꯍꯩꯅꯧ ꯂꯧꯕꯗꯤ ꯆꯠꯈ꯭ꯔꯕꯣ
ꯆꯠꯇ꯭ꯔꯤꯌꯦ ꯏꯃꯥꯟꯅꯕꯗꯣ ꯂꯣꯏꯗ꯭ꯔꯤꯌꯦ ꯃꯥ ꯑꯗꯨꯗꯤ
ꯑꯣ ꯏꯃꯥꯟꯝꯕꯔ ꯍꯦꯔꯣ ꯈꯔꯗꯤ ꯑꯣꯏꯔꯝꯃꯅꯤꯀꯣ
ꯑꯁ ꯀꯃꯥꯏꯅ ꯍꯥꯏꯅꯣꯗ ꯏꯃꯥꯟꯅꯕ ꯍꯥꯏꯗꯤ ꯅꯕꯥꯅꯕ ꯌꯥꯔꯦ
ꯆꯅ ꯃꯒ
ꯑꯦꯔꯣ ꯑꯁꯤꯗ ꯂꯥꯏꯕꯗꯤ ꯐꯥꯒꯗꯕ ꯅꯨꯡꯇꯤꯒꯤ ꯀꯣꯏꯕ ꯆꯠ
ꯆꯕꯁ ꯁꯤ ꯆꯠꯍꯟꯅꯤꯡꯉꯤ
ꯑ ꯔꯔꯥ ꯑꯣꯟ ꯅꯠꯇꯕꯗꯨ ꯃꯤ ꯄꯤꯛꯗ
ꯏ ꯀꯅꯥꯅꯅꯣ ꯀꯅꯥꯅꯣ
ꯑꯦ
ꯑ ꯐꯤ ꯄꯤ ꯁꯨꯔꯤ ꯀꯣ
ꯅꯨꯄꯥ ꯅꯨ ꯅꯨꯄꯥꯒ ꯆꯠꯃꯤꯟ ꯑꯗꯤ ꯍꯦ ꯔꯣꯔꯣ
ꯍꯣꯏ ꯍꯣꯏ ꯍꯟꯗꯛꯀꯥꯟꯗꯤ ꯑꯁꯤ ꯉꯥꯛꯇꯅꯤꯌꯦ ꯅꯪ ꯈꯪꯗꯦꯔꯤꯕꯣ
ꯑꯣ ꯈꯪꯗꯦ ꯑꯩꯈꯣꯏꯗꯤ ꯑꯅꯥꯎꯕ ꯊꯛꯄꯒꯤꯔꯥꯁꯦ ꯀꯣꯜ ꯇꯧꯔꯁꯨ ꯍꯦꯔꯣꯔꯥ
ꯑ ꯑꯗꯨ ꯃꯗꯤꯅ ꯇꯗ ꯆꯠꯃꯤꯟꯅꯕ ꯍꯥꯏꯕꯅꯤꯗ ꯀꯣ ꯇꯧꯕꯗꯤ ꯀꯣ ꯇꯧꯕ ꯈꯨꯗꯤꯡ ꯍꯤꯔꯣ ꯍꯤꯔꯣꯏꯅꯤ ꯍꯥꯏꯔꯗꯤ ꯑꯣꯏꯔꯣꯏꯗ
ꯑꯩꯈꯣꯏꯗꯤ ꯍꯦꯔꯣ ꯌꯥꯝ ꯂꯩꯌꯦꯅ ꯑꯗꯨꯗꯤ
ꯑꯣ ꯑꯣ ꯆꯠꯃꯤꯟꯅꯕ ꯌꯥꯝ ꯂꯩꯕ꯭ꯔꯣ
ꯉꯅꯥꯛꯅꯥꯀꯤꯗꯤ ꯑꯗꯨꯝ ꯆꯠꯂꯦꯅ ꯑꯥ ꯑꯗꯨꯗꯤ ꯍꯦꯔꯣ ꯌꯥꯝ ꯂꯥꯏ ꯈꯔꯦ ꯑꯩꯒꯤꯗꯤ ꯎꯝ ꯌꯥꯝ ꯂꯥꯏꯔꯦ ꯅꯣꯏꯁꯨ ꯂꯥꯛꯑꯗꯤ ꯆꯠ ꯀꯦ ꯅꯣꯏ
ꯑ ꯑꯣ ꯑꯣ ꯍ ꯑꯗꯨꯒꯤ ꯌꯦꯔꯣꯗꯤ ꯇꯧꯅꯤꯡꯅꯦꯦ ꯎ
ꯃꯤꯗꯤ ꯂꯑꯣ ꯆꯜꯂꯒ ꯍꯔꯥꯎꯕ ꯃꯥꯂꯤꯒꯣ
ꯍꯣꯏ ꯑꯩꯈꯣꯏꯗꯤ ꯁꯤ ꯉꯥꯛꯇꯅꯤꯀꯣ ꯑꯩꯈꯣꯏꯗꯤ ꯅꯨꯡꯉꯥꯏꯕꯅꯤ ꯀ ꯈꯕꯤꯔꯣ
ꯋꯥꯁꯨ ꯋꯥꯗ ꯃꯥꯂꯦ ꯅꯈꯂꯒ ꯂꯌꯦ ꯃꯤꯗꯤꯦ
ꯑꯥꯎ ꯆꯠ ꯑꯗꯨꯅꯦ ꯀꯋꯥꯏ ꯅꯨꯡ ꯋꯥꯔꯤ ꯑꯩꯁꯦ ꯋꯥ ꯑꯗꯨꯅꯦ
ꯆꯠꯅꯤꯡꯉꯦ ꯀꯔꯤꯔꯥꯊꯕꯤ ꯊꯕꯤ ꯊꯣꯛꯄ ꯃꯇꯝꯒꯨꯝꯕꯗꯨꯗ ꯑꯁ ꯅꯣꯏꯗꯤ ꯂꯩꯔꯝꯃꯣꯏꯗꯖꯦꯛ ꯂꯥꯎꯑꯣ ꯑꯣꯏꯕꯒꯤ
ꯊꯕꯤ ꯍꯥꯏꯗꯤ ꯀꯨꯀꯤꯝꯕꯗ꯭ꯔꯣ
ꯍ
ꯌꯨꯝꯗ ꯐꯥꯎ ꯂꯩꯏꯗ
ꯑꯦꯁ ꯅꯪ ꯂꯥꯛꯑꯗꯤ ꯄꯨꯔꯛꯑꯣ ꯑꯗꯨꯁꯨ
ꯎꯝ ꯎꯝ ꯂꯣꯏꯅꯨ ꯄꯨꯔ ꯅꯪꯁꯦ ꯑꯩꯈꯣꯏ ꯑꯩꯈꯣꯏꯔꯣꯝꯗ ꯀꯔꯤꯁꯨ ꯂꯩꯇꯦ ꯇꯥꯏꯔꯞꯇ ꯈꯜꯂꯦꯕ ꯅꯪꯒꯥ ꯂꯩꯩꯔ ꯃꯨꯅ
ꯍꯣꯏ ꯌꯨꯝꯗ ꯑ ꯅꯣꯏ ꯌꯨꯝꯗ ꯂꯩꯕ ꯅꯣꯏ ꯂꯥꯏꯕꯁꯤꯡꯗꯨꯣ ꯂꯣꯏ ꯄꯨꯔꯛꯑꯣ
ꯎꯝ ꯎꯝ ꯎꯝꯕ꯭ꯔ ꯀꯦꯒꯣ
ꯂꯑꯦ ꯂꯥꯛꯑꯦ ꯍꯥꯏꯕꯗꯣ ꯑꯩꯉꯣꯟꯗ ꯍꯥꯏꯒꯅꯨ ꯑꯗꯨꯗꯤ ꯅꯪ ꯂꯥꯛꯑꯦ ꯍꯥꯏꯔꯗꯤ ꯑꯃꯨꯛ ꯅꯤꯒꯅꯤ ꯍꯥꯏꯗꯤ
ꯅꯪ ꯅꯪ ꯃꯤ ꯑꯣꯏꯒ ꯂꯩꯇ꯭ꯔꯦ ꯑꯃꯒ
ꯎꯝ ꯍꯣꯏ ꯑꯗꯨꯃꯥꯏꯅ ꯍꯥꯏꯌꯣ ꯄꯤꯅꯤꯡꯗꯦ ꯍꯥꯏꯌꯨ ꯑꯣꯗꯔꯗ
ꯆ ꯆꯥꯁ ꯂꯣꯏꯑ ꯍꯣꯏ ꯋꯥꯜꯗꯣ ꯍꯥꯎꯗꯣ ꯑ
ꯁꯦꯡꯃꯤꯒꯤꯅꯦ ꯄꯤꯅꯤꯡꯗ꯭ꯔꯗꯤ ꯄꯤꯅꯤꯡꯗꯦ ꯂꯩꯗꯤ ꯂꯥꯛꯑꯦ ꯑꯗꯨ ꯑꯣꯏꯔꯁꯨ ꯈꯪꯗꯦ ꯍꯥꯏꯌꯣ ꯑꯣꯏ ꯍꯣꯏ ꯍꯥꯏꯔꯒ
ꯄꯤꯅꯤꯡ ꯑꯃꯒꯤꯒꯤ ꯂꯩ ꯍꯥꯏꯕꯅꯤ ꯀꯔꯤꯔꯣ
ꯑꯃꯨꯛ ꯀꯥꯎꯈ꯭ꯔꯦ ꯑꯃꯨꯛ ꯑꯩ ꯂꯀꯦ ꯂꯥꯛꯀꯦ ꯍꯥꯏꯕ ꯃꯇꯝꯗ ꯑꯃꯨꯛ ꯆꯠꯊꯣꯛꯈ꯭ꯔꯕ ꯂꯩꯇꯕ ꯗ ꯍꯥꯏꯒ ꯅꯣꯀꯣ
ꯂꯩꯗꯤ ꯂꯩꯔꯦ ꯂꯩꯗꯤ ꯑꯦ ꯅꯠꯇ꯭ꯔꯣ
ꯑ
ꯄꯨꯅꯤꯄ꯭ꯔꯄ ꯄꯤꯒꯦ ꯂꯧꯕꯗꯤ ꯅꯣꯏ ꯂꯥꯎ ꯇꯥꯕ
ꯎꯝ ꯍꯣꯏꯗꯤꯅꯥ ꯑꯩꯅ
ꯎꯝ ꯂ ꯀꯕꯅꯤ ꯎꯝ ꯎꯝ ꯑꯁ ꯆꯠꯊꯣꯛꯄꯗꯣ ꯌꯥꯗ꯭ꯔꯦꯅꯤ ꯏꯇꯣꯝꯗꯒꯤ ꯆꯠꯊꯣꯛꯅꯤꯡꯗ꯭ꯔꯦ ꯅꯪ ꯑꯣꯏꯅ ꯄꯨꯔꯛꯑꯣꯅꯦ ꯀꯥꯏ ꯑꯗꯨꯃ
ꯁꯦꯁ ꯑꯩꯈꯣꯏ ꯑꯗꯨꯃꯥꯏ ꯇꯧꯕ ꯃꯤ ꯅꯠ ꯅꯠꯇꯦꯗ ꯃꯤꯅ ꯀꯔꯤꯒꯨꯝꯕ ꯄꯤꯒ ꯍꯥꯏꯗꯨꯝ ꯂꯛꯅꯤꯗꯥ
ꯑꯣ ꯐꯩꯅꯦ
ꯆꯥꯅꯤꯡꯅꯒꯤ ꯗꯨꯝ ꯆꯠꯄꯅꯦ
ꯎꯝ ꯅꯨꯡꯁꯥ ꯌꯥꯝ ꯁꯥꯕ꯭ꯔꯥ ꯍꯧꯖꯤꯛ ꯅꯣꯏ ꯅꯣꯏꯔꯣꯝꯗ
ꯅꯣꯏꯗ ꯂꯥꯛꯕꯗꯣ ꯑꯁꯤ ꯕꯖꯥꯔꯗ ꯌꯣꯟꯕꯖꯇ ꯅꯠꯇꯦꯀꯣ ꯆꯤꯡꯒꯤ ꯈꯔ ꯁꯣꯐ ꯑꯣꯏꯕꯗꯨꯅꯤꯀꯣ
ꯑ ꯑꯗꯨꯗꯤ ꯂꯩ ꯂꯩꯇꯦ
ꯑꯣ ꯑꯣ ꯈꯪꯉꯦ ꯑꯗꯨꯗꯤ ꯅꯪ ꯂꯥꯛꯏ ꯍꯥꯏꯕꯗꯣ
ꯑꯗꯨꯗꯤꯁꯦ ꯊꯥꯗꯦ
ꯐꯪꯕ꯭ꯔꯥꯗꯣ
ꯊꯉꯦ ꯄꯅꯣꯍꯥꯏ ꯑꯅꯤꯁꯤ ꯄꯅꯥ ꯊꯥꯏ ꯍꯥꯏꯕꯅꯦ ꯃꯤꯡꯗꯣ
ꯗꯣ ꯍꯣꯏꯗꯤ ꯉꯥꯏꯅ ꯊꯥꯏꯒꯥꯎꯅ ꯊꯣꯛꯑꯁꯨ ꯀꯥꯎꯋꯦ
ꯎꯝ ꯁꯤꯅ ꯊꯥꯏꯁꯨ ꯀꯧꯕꯅꯤ ꯆꯥꯎꯔꯕꯀꯣ ꯁꯣꯐ ꯑꯣꯏꯗꯕꯣ
ꯎꯝ ꯃꯆꯥ ꯃꯆꯥꯁꯨ ꯂꯩ ꯍꯥꯏꯗꯤ ꯆꯥꯎꯕꯗꯨꯗꯤ ꯄꯥꯝꯅ ꯃꯆꯥꯗꯨꯅ ꯍꯦꯟꯅ ꯍꯥꯎꯋꯦ ꯆꯥꯎꯕ ꯈꯔ ꯃꯅꯨꯡꯗꯗ ꯀ꯭ꯔꯤꯔꯥ ꯃꯅꯝ ꯊꯣꯛꯄꯗꯣ ꯑꯅꯥꯝ ꯂꯥꯏꯌꯦꯅ ꯑꯃ ꯆꯥꯎꯕꯗꯣ ꯑꯗꯨꯗꯤꯒꯤꯗꯤ ꯁꯤ ꯄꯤꯛ ꯀꯅ ꯍꯦꯟꯅ ꯍꯥꯎꯋꯦ
ꯎꯝ
ꯑꯣ
ꯃꯤꯒꯤ ꯃꯤꯒ ꯇꯥꯝꯕꯅꯦ ꯅꯗꯤ
ꯎꯝ ꯅꯣꯡꯁꯥ ꯁꯥꯕ ꯀꯟꯁꯤꯗꯗꯤ ꯑꯁ ꯉꯥꯏꯕꯅꯦ
ꯆꯦꯖ ꯎꯝ ꯅꯨꯡꯉꯥꯏ ꯔꯝꯅꯤ
ꯂꯥꯎ ꯆꯠꯂꯒ ꯈꯔ ꯋꯥꯕ ꯃꯇꯝꯗꯁꯨ ꯁꯦꯁ ꯂꯥꯎ ꯌꯥꯝ ꯇꯣꯏꯅ ꯆꯠꯄꯒꯨꯝꯅꯀꯣ
ꯎꯝ
ꯆꯠꯄꯅꯤꯅ ꯈꯪꯉꯦ ꯂꯣꯏꯅ ꯍꯥ
ꯂꯧꯗꯤ ꯆꯠꯇꯤ ꯆꯠꯂꯝꯂꯣꯏꯕ ꯅꯪꯁꯦ
ꯂꯥꯁ ꯏꯌꯔ ꯆꯠꯂꯦꯅꯥ
ꯑꯦ ꯗꯤꯁꯤꯔ ꯆꯂꯣ
ꯂꯥꯎ ꯂꯩꯗꯤ ꯆꯠꯀꯦ ꯑꯩꯈꯣꯏ
ꯎꯝ ꯎꯝ
ꯀꯧꯔꯒꯦ ꯀꯧꯔꯒꯦ ꯅꯪ ꯀꯩꯅꯣ ꯅꯥꯊꯤꯂꯣꯡꯗ ꯀꯣꯜ ꯇꯧꯕ꯭ꯔꯣ ꯉꯔꯥꯡ
ꯉꯔꯥꯡꯗꯤ ꯇꯥꯎꯔꯦ ꯉꯁꯤꯗꯤ ꯇꯥꯎꯋꯦ ꯑꯅꯤꯔꯥ ꯑꯁ ꯃꯔꯤ ꯑꯃ ꯇꯥꯎꯈ꯭ꯔꯦꯗ
ꯑꯣ ꯍꯔꯛꯅꯤꯅꯀꯣ ꯇꯧꯕ ꯇꯥꯕ
ꯍꯦꯔꯣꯔꯣ ꯑꯗꯨꯁꯨ ꯅꯪꯁꯨ ꯍꯦꯔꯣ
ꯑ ꯑꯩꯗꯤ ꯑꯩꯗꯤ ꯇꯣꯉꯥꯜꯂꯦ ꯑꯩꯗꯤ ꯑꯦꯅꯤ ꯚꯦꯔꯥꯏꯇꯤ ꯍꯥꯏꯗꯤ ꯈꯔ ꯇꯣꯡꯉꯥꯜꯂꯦꯕ ꯃꯕꯅꯤꯒꯤꯒ ꯍꯥꯏꯗꯤ
ꯀꯔꯤꯔꯥꯅꯣ ꯑꯗꯨ ꯍꯦꯔꯣ ꯍꯦꯔꯣꯛꯈ꯭ꯔꯤ ꯃꯥꯕꯨ ꯑꯗꯨꯝꯃꯥꯏꯅ ꯍꯥꯏꯕ꯭ꯔꯣ ꯑꯩꯗꯤ ꯈꯪꯗꯦꯀ꯭ꯔꯣ ꯒꯦꯟꯁꯨ ꯒꯦꯟ ꯇꯥꯗꯦ
ꯑꯦ ꯑꯩꯁꯦ ꯐꯥꯒꯤ ꯇꯧꯕꯅꯤꯀꯣ ꯒꯟꯇꯥꯎꯕꯨ
ꯃꯥꯒꯤ ꯃꯕꯨꯡꯗꯣ ꯍꯧꯖꯤꯛ ꯐꯥꯎꯍꯜꯂꯛꯇ꯭ꯔꯤ ꯍꯥꯏꯌꯦ
ꯀꯅꯥꯔꯣ
ꯅꯅꯦ ꯄꯔ ꯍꯥꯏ ꯏꯅꯦꯗ
ꯑꯣ ꯀꯥꯥꯟꯗ꯭ꯔꯦꯗ ꯅꯪꯁꯨ
ꯃꯤꯁꯤꯡꯁꯦ ꯑꯁ ꯈꯪꯗꯦ ꯊꯥꯖꯕ ꯃꯤ ꯂꯩꯇ꯭ꯔꯦꯗ ꯍꯟꯗꯛꯇꯤ
ꯎꯝ ꯎꯝ ꯎꯝ ꯀꯅꯥꯥ ꯊꯥꯖꯕ ꯂꯩꯕ꯭ꯔꯣ ꯊꯤꯌꯣ
ꯊꯖꯕ ꯃꯤ ꯑꯃꯇ ꯌꯥꯎꯗꯦ ꯔꯦ ꯍꯟꯗꯛꯁꯦ
ꯑꯁ ꯀꯩꯅꯣ ꯊꯣ ꯅꯣꯏꯗꯤ ꯅꯨꯡꯗꯥꯡ ꯅꯨꯡꯗꯥꯡꯗ ꯄꯥꯠ ꯊꯤꯕꯤꯒꯤꯅꯦ ꯀꯩꯅꯣ ꯉꯥꯟꯕ ꯃꯇꯝꯗ ꯊꯤꯌꯣ ꯑꯗꯨ ꯊꯥꯖꯕ ꯌꯥꯗꯕꯁꯤꯡ ꯂꯩꯕꯗꯣ
ꯄꯅꯦꯛ
ꯅꯣꯛꯅꯤꯡꯗꯦꯗ ꯑꯁꯤꯗꯤ
ꯑꯦ ꯑꯩꯗꯤ ꯅꯣꯛꯅꯤꯡꯉꯕꯣ ꯅꯪ ꯅꯣꯛꯅꯤꯡꯗ꯭ꯔꯁꯨ
ꯑꯩꯈꯣꯏ ꯑꯀꯥꯏꯗ ꯅꯨꯄꯥ ꯊꯤꯕ ꯆꯠꯄ꯭ꯔꯣ ꯅꯨꯡꯗꯥꯡꯅ
ꯅꯨꯡꯗꯥꯡ ꯋꯥꯏꯔꯝꯗꯥꯏꯗ ꯑꯗꯨꯝ ꯊꯣꯛꯊꯣꯛꯄꯗꯣ
ꯁꯦꯁ ꯀꯥꯏꯗ ꯏꯀꯥꯏ ꯎꯕ꯭ꯔꯥꯅ ꯁꯤ ꯑꯗꯨꯗꯣ ꯅꯨꯡꯗꯥꯡꯔꯣ
ꯅꯨꯡꯗꯥꯅꯦ ꯅꯨꯡꯗꯥꯡꯅꯦ ꯑꯗꯣ ꯅꯨꯡꯗꯥꯡ ꯇꯥꯔꯅꯤ ꯁꯟꯗ ꯋꯥꯏꯔꯝ ꯏꯚꯤꯅꯤꯡꯒ
ꯋꯥꯛꯀꯤꯡ ꯆꯠꯅꯈ꯭ꯔꯤꯔꯣ
ꯆꯦꯁ ꯆꯦꯁ ꯋꯥꯀꯤꯡ ꯅꯠꯇꯦ ꯆꯦꯁ ꯂꯣꯏꯔꯦ ꯑꯗꯨ ꯋꯥꯀꯤꯡ ꯅꯠꯇꯦꯍꯦ
ꯅꯨꯄꯥ ꯌꯦꯡꯕꯆꯥ ꯂꯥꯛꯄꯒꯤꯔꯣ ꯑꯗꯨ ꯑꯗꯨ ꯑꯗꯨꯗꯤ ꯑꯩꯈꯣꯏꯗꯤ ꯅꯨꯄꯥꯕꯨ ꯎꯗꯦꯗ ꯁꯅꯥꯕꯨꯗꯤ ꯎꯋꯦ ꯑꯗꯨ ꯑꯣꯏꯔꯁꯨ ꯎꯗꯦꯗ ꯃꯣꯏ ꯃꯁꯇꯤ ꯐꯥꯕꯅꯦ ꯅꯪꯒ ꯇ ꯏꯕ ꯂꯥꯛꯑꯦ ꯀꯥꯏꯅ ꯅꯪꯗ ꯂ ꯑꯣꯏ ꯑꯗꯨꯅ
ꯑꯩꯕꯨ ꯎꯔꯔꯣꯏ ꯃꯊꯪꯗꯗꯤꯀꯣ
ꯄꯨꯅꯤꯁ ꯊꯦꯡꯒꯦ
ꯑ ꯎꯔꯔꯣꯏꯀꯣ
ꯑꯩ ꯃꯥꯡꯗꯣꯏꯅꯤ ꯍꯟꯗꯛꯇꯤ ꯎ
ꯑꯣꯏ ꯇꯥꯏ ꯍꯣꯏ
ꯑꯣꯝ ꯄꯨꯡ ꯄꯨꯡ ꯀꯌꯥꯗ ꯇꯣꯏꯅ ꯅꯣꯏꯗꯦ
ꯑꯁ ꯑꯁꯤ ꯅꯨꯄꯥꯗꯣ ꯊꯣꯛꯇ꯭ꯔꯤꯅꯦ ꯑꯗꯨꯒꯤ ꯀꯙꯔ ꯇꯥꯎꯕ꯭ꯔꯥ ꯆꯥꯅꯤꯡꯅꯕꯒꯤꯔ ꯁꯦꯡꯕ ꯍꯥꯏꯕꯒꯤ ꯍꯥꯏꯕ꯭ꯔꯥꯒꯤꯅꯤ ꯇ ꯑꯗꯦ ꯗꯤ
ꯎꯝ
ꯃꯤꯁꯨ ꯀꯗꯥꯔ ꯇꯥꯎꯕ ꯃꯤ ꯌꯥꯝ ꯂ ꯂꯩꯕ ꯑꯗꯨꯏꯌꯦ
ꯎꯝ ꯃꯣꯏꯗ ꯑꯣꯏꯅ ꯊꯤꯜꯂꯛꯑꯣ ꯍꯥꯏ ꯌꯥꯗ꯭ꯔꯣ
ꯀꯗꯤꯕ
ꯃꯣꯏꯗ ꯑꯣꯏꯅ ꯊꯤꯜꯂꯛꯑꯣ ꯍꯥꯏ ꯌꯥꯗ꯭ꯔꯣ
ꯑꯦꯁ ꯃꯤ ꯂꯥꯏꯗꯝꯅꯦ
ꯑꯣ
ꯆꯥꯕꯜꯂ ꯑꯣ ꯍꯥꯏꯔ ꯀ ꯊꯂꯣ ꯍꯥꯏꯔꯤ ꯑꯁ
ꯂꯣꯏꯅꯤ ꯇ ꯈꯅꯤꯗꯤ
ꯄꯤꯅꯤꯡꯉꯔꯣꯏꯗ
ꯂꯥꯏꯅꯤ ꯇꯛꯄꯅꯦ
ꯎꯝ ꯆꯠ ꯅꯤꯡꯗꯦ
ꯆꯠꯂꯤ